ꯇꯥꯕꯔꯣ
ꯇꯥꯏꯑꯦ ꯇꯥꯏꯑꯦ ꯀꯩꯗꯧꯔꯒꯦꯅꯦ
ꯏꯆꯦ ꯉꯁꯤꯗꯣ ꯑꯩ ꯈꯔ ꯊꯦꯡꯅ ꯍꯂꯛ ꯑꯅꯤꯀꯣ
ꯏꯕꯦꯝꯃ ꯅꯪꯁꯤꯗꯤꯅꯦ ꯉꯥꯡꯅ ꯁꯛꯅꯕꯁꯦ ꯒꯌꯥꯟ ꯑꯣꯟꯊꯣꯛꯅꯥ ꯇꯒꯤꯗꯔ꯭ꯦ ꯀꯩꯅꯣ ꯅꯪꯅ ꯈꯜꯂꯤꯖꯤꯕꯣ ꯅꯣꯡꯃꯇꯅꯦ ꯁꯤꯃ ꯇꯧꯁꯟꯒꯦ ꯍꯥꯏꯕꯒꯤ ꯋꯈꯜꯖꯨ ꯂꯩꯇꯦ ꯆꯥꯛ ꯈꯔ ꯆꯥꯅꯤ ꯃꯤꯒꯤ ꯃꯌꯨꯝꯗꯥ ꯅꯃꯥꯟꯅꯕꯤꯒꯤ ꯃꯌꯨꯝꯗꯥ ꯈꯔ ꯀꯣꯏꯔꯨꯅꯤ ꯑꯗꯨꯇꯅꯤ ꯅꯪꯅ ꯇꯧꯔꯤꯖꯦ ꯅꯠꯇꯦ ꯀꯃꯥꯏꯅ ꯇꯧꯗꯣꯏꯅꯣ ꯍꯥꯏꯕꯅꯤꯗꯥ ꯅꯪꯕꯣ ꯄꯚꯥ ꯁꯦ ꯌꯦꯡꯉꯣ ꯍꯧꯖꯤꯛꯃꯛ ꯈꯥꯡꯉꯝꯗꯗꯅꯥ ꯂꯩꯔꯤꯅꯤꯅꯦ ꯅꯪ ꯀꯩꯏꯝꯇ ꯈꯪꯗꯅꯥ ꯑꯩ ꯉꯥꯎꯗꯅꯥ ꯆꯥꯛꯇꯅꯥ ꯂꯩꯔꯒ ꯉꯁꯤ ꯊꯦꯡꯉꯛꯀꯅꯤ ꯏꯆꯦ ꯌꯦ ꯅꯪꯕꯨ ꯀꯅꯥꯅ ꯅꯨꯡꯁꯤꯗꯣꯔꯤꯒꯦ ꯍꯥꯏꯕ ꯀꯌꯥꯝ ꯀꯨꯏꯅ ꯆꯠꯅꯕ ꯌꯥꯗꯧꯔꯤꯒꯦ
ꯏꯆꯦ ꯁꯨꯝꯗꯧꯕꯅꯦ ꯑꯩꯒꯤ ꯏꯕꯨꯡꯒꯤ ꯃꯅꯥꯎꯅꯨꯄꯥꯗꯣ
ꯍꯜꯂꯥꯎ
ꯃꯅꯥꯎꯅꯨꯄꯥꯒꯤ ꯃꯆꯥꯗꯣ ꯑꯗꯨꯗꯣ ꯃꯁꯥ ꯌꯥꯝ ꯀꯟꯅ ꯉꯝꯗꯗꯅ ꯂꯩꯔꯦ ꯑꯗꯨꯗꯨ ꯏꯕꯨꯡꯗꯨꯒ ꯏꯇꯩ ꯏꯅꯝꯃꯗꯨꯒ ꯃꯈꯣꯏ ꯑꯅꯤꯗꯣ ꯏꯅꯝꯃꯒꯤ ꯃꯄꯝꯂꯣꯝꯗ ꯆꯠꯈꯔꯦ ꯑꯗꯨ ꯗꯨꯅ ꯑꯩꯁꯦ ꯌꯨꯝ ꯁꯪꯕꯥ ꯑꯣꯏꯅ ꯇꯥꯍꯧꯔꯦ ꯈꯤꯇꯪ ꯊꯦꯡꯅ ꯌꯧꯔꯛꯀꯅꯤ ꯑꯗꯣ ꯉꯁꯤꯗꯤ ꯈꯤꯇꯪ ꯊꯦꯡꯅ ꯍꯜꯂꯛꯑꯒꯦ ꯕꯥꯖꯤꯒꯤꯗꯨꯁꯨ ꯈꯤꯇꯪ ꯁꯦꯕꯥꯗꯣ ꯏꯆꯦꯅ ꯇꯧꯕꯤꯔꯝꯃꯣ ꯉꯥꯁꯤꯗꯤ ꯅꯅꯥꯎ ꯉꯁꯤꯈꯛꯇꯅꯤ ꯅꯅꯥꯎ ꯁꯣꯏꯖꯈꯔ꯭ꯦ
ꯍ‌ꯣꯢ ꯅꯪꯅꯅ‌ꯦ ꯅꯅꯥꯎ ꯉꯁꯤ ꯁ‌ꯣꯢꯖꯈ꯭ꯔ‌ꯦ ꯉꯁꯤ ꯁ‌ꯣꯢꯖꯈ꯭ꯔ‌ꯦꯅ ꯍꯥꯢꯔꯤꯖ‌ꯦ ꯉꯁꯤ ꯉꯔꯥꯡꯒꯤ ꯋꯥ ꯅꯠꯇ‌ꯦ ꯅꯪꯅ ꯌꯨꯝꯁꯤꯗ ꯂꯩꯔꯛꯏꯁ‌ꯦ ꯐꯅꯌꯥꯝ ꯀꯨꯢꯔ‌ꯦ ꯌꯥꯎꯁꯪ ꯃꯉꯥꯃꯨꯛꯇꯤ ꯂꯥꯛꯈ꯭ꯔꯕꯅꯤ ꯅꯪꯅ ꯉꯁꯤꯈꯛꯇꯪ ꯁ‌ꯣꯢꯖꯒ꯭ꯔ‌ꯦ ꯏꯆ‌ꯦ ꯑꯅ ꯍꯥꯢꯔꯛꯏꯁ‌ꯦ ꯑꯥ ꯑꯩꯅ ꯍ‌ꯦꯛ ꯅꯪꯅ ꯌꯨꯝꯖꯤꯗ ꯂꯥꯛꯄ ꯃꯤꯀꯨꯞꯇꯒꯤ ꯇꯥꯔꯒꯅ‌ꯦ ꯂꯥꯛꯑꯕꯅ‌ꯦ ꯑꯩꯁ‌ꯦ ꯀ‌ꯣ ꯄꯥꯕꯖ‌ꯦ ꯅꯥꯔꯛꯏꯁ‌ꯦ ꯀꯌꯥꯝ ꯀꯨꯢꯔ‌ꯦ ꯅꯪ ꯈꯪꯕꯗꯩ ꯑꯗꯨꯝ ꯅꯥꯔꯛꯑꯝꯃꯅꯤ ꯅꯪ ꯅ‌ꯣꯡꯃꯇ ꯈꯟꯗ‌ꯦ ꯅꯉ‌ꯣꯟꯗ ꯉꯁꯤꯒꯤꯗꯤ ꯉꯁꯤ ꯑꯣꯢꯔ‌ꯦ ꯑꯗꯨꯒꯅꯦ ꯌꯦꯉꯨ ꯅꯪꯅ ꯌꯥꯝꯅ ꯇꯧꯕ ꯁꯥꯗꯅ ꯅꯪꯅ ꯉꯥꯡꯅꯩꯗꯣ ꯑꯩꯅꯦ ꯌꯨꯃꯁꯤꯗ ꯏꯊꯟꯇ ꯀꯃꯥꯏꯅ ꯇꯧꯗꯣꯏꯅꯣ ꯍꯥꯏꯕꯅꯤꯗ ꯆꯥꯛ ꯑꯦꯁꯤꯡꯗꯒꯤ ꯑꯗꯥꯒꯤ ꯂꯝꯇꯨ ꯁꯤꯠꯄ ꯈꯣꯠꯄ ꯃꯌꯝꯖꯦ ꯈꯪꯗꯦꯗ
ꯏꯆꯦ ꯑꯩꯁꯨ ꯊꯨꯅ ꯂꯥꯛꯅꯕ ꯇꯧꯒꯦ ꯑꯁꯣꯝꯗ ꯌꯥꯗ ꯇꯧꯔꯤꯅꯤ ꯏꯃꯥꯗꯣ ꯃꯁꯥ ꯌꯥꯝ ꯁꯣꯟꯕꯗꯨꯒ ꯄꯥꯕꯨꯡꯁꯨ ꯑ ꯏꯩ ꯗꯥꯗꯥꯍꯣꯏ ꯆꯠꯃꯤꯟꯅꯕꯗꯣ ꯄꯨꯟꯅꯥ ꯌꯥꯎꯒꯔ꯭ꯦ ꯃꯣꯏ ꯑꯉꯥꯡ ꯑꯗꯨꯅ ꯊꯥꯗꯣꯛꯄ ꯍꯦꯛ ꯌꯥꯗ ꯇꯧꯔꯤꯅꯤ ꯏꯃꯥꯅꯒ ꯁꯣꯝꯗ ꯑꯩꯁꯨ ꯉꯟꯅꯕꯗꯤ ꯇꯧꯔꯛ ꯃꯣꯏ ꯍꯦꯛ ꯑꯗꯨ ꯂꯥꯛꯅꯕ ꯇꯧꯔꯛꯀꯦ ꯑꯥꯁꯣꯝꯗ ꯕꯥꯖꯤꯖꯨ ꯍꯥꯏꯕꯋꯥꯅꯤ ꯑꯗꯨꯗ ꯂꯩꯔꯤꯕ ꯕꯥꯖꯤꯗꯨ ꯍꯥꯏꯕꯋꯥꯅꯤ ꯁꯣꯜꯂꯦ ꯑꯁꯤꯗ ꯂꯩꯔꯤꯕ ꯏꯃꯥꯁꯤꯁꯨ ꯌꯥꯝ ꯁꯣꯜ ꯑꯅꯤꯃꯛꯁꯤꯒꯤ ꯂꯪꯗꯥꯏꯗ ꯑꯩꯁꯦ ꯀꯥꯃꯥꯏ ꯇꯧꯒꯗꯕꯅꯣ ꯑꯩ ꯈꯪꯗꯔꯦ
ꯑꯗꯣ ꯏꯆꯦ ꯑꯩꯒꯤ ꯐꯔ꯭ꯤ ꯑꯩꯒꯤ ꯑꯥ ꯏꯟꯁꯥꯡ ꯍꯞꯅꯕ ꯄꯣꯂꯥꯜꯗꯨꯗ ꯍꯤꯟꯖꯥꯡ ꯅꯥꯄꯤꯁꯤꯡꯗꯣ ꯑꯗꯨꯝ ꯐꯖꯅ ꯂꯩꯍꯧꯕꯅꯤ ꯑꯗꯨꯗꯒꯤ ꯏꯆꯦꯅ ꯀꯔꯤ ꯀꯔꯤ ꯆꯥꯕꯥ ꯌꯥꯏ ꯈꯣꯠꯄꯥ ꯌꯥꯏ ꯍꯥꯏꯗꯨ ꯌꯦꯉꯒꯥ ꯄꯥꯕꯨꯡꯒꯤ ꯈꯔꯥ ꯊꯣꯡꯕꯤꯔꯝꯃꯣ ꯏꯆꯦꯍꯣꯏ ꯑꯈꯣꯏꯒꯤꯗꯤ ꯑꯩ ꯁꯣꯝꯗꯒꯤ ꯍꯤꯟꯁꯥꯡ ꯄꯨꯔꯒ ꯂꯥꯛ ꯑꯒꯦ ꯁꯣꯝꯗ ꯁꯥ ꯊꯣꯡꯅꯦꯅ ꯑꯥ ꯑꯈꯣꯏꯒꯤ ꯏꯇꯩꯈꯣꯏꯅ ꯇꯧꯔꯤꯌꯦ ꯑꯗꯣ ꯏꯆꯦ ꯍꯥꯏꯁꯨ ꯍꯥꯏ ꯏꯆ‌ꯦꯝꯃ ꯉꯁꯤꯗꯪ
ꯑꯩ ꯃꯇꯨꯡꯗꯅꯦ ꯏꯆꯦ ꯀꯩꯁꯨ ꯇꯧꯗ꯭ꯔꯕ ꯅꯠꯇ꯭ꯔꯣ ꯉꯁꯥꯏꯗꯤ ꯏꯁꯥ ꯉꯝꯍꯧꯗꯦꯅ ꯍꯥꯏꯐꯦꯠꯁꯨ ꯍꯥꯏꯒꯤ ꯑꯩꯖꯨ ꯁꯣꯝꯗ ꯌꯥꯗꯗꯅ ꯇꯧꯔꯤꯅꯦ ꯊꯨꯅ ꯂꯥꯛꯅꯕ ꯇꯧꯒꯦ꯫
ꯍꯣꯏꯅꯦ ꯍꯣꯏꯅꯦ ꯄꯥꯕꯒꯤꯕꯨꯗꯤꯅꯦ ꯑꯩꯅꯅꯦ ꯆꯝꯐꯨꯠ ꯑꯃ ꯐꯨꯠꯂꯦ ꯏꯁꯥꯗꯣ ꯉꯝꯗ꯭ꯔꯕꯅꯤꯅ꯫ ꯆꯝꯐꯨꯠ ꯑꯃ ꯐꯨꯠꯂꯦ ꯑꯗꯨꯒ ꯅꯪꯅ ꯂꯩꯔꯝꯕ ꯊꯕꯤ ꯑꯗꯩꯗꯤ ꯗꯁꯥ ꯀꯨꯁꯥ ꯑꯗꯨ ꯒꯖ꯭ꯔꯗꯣ ꯇꯧꯔꯒ ꯐꯨꯠꯂꯦ ꯆꯨꯝꯅ ꯏꯆꯦꯅ ꯇꯧꯔꯤꯕ ꯏꯟꯖꯥꯡ ꯗꯨꯖꯨ ꯆꯥꯕ ꯌꯥꯅꯕ ꯑꯆꯝꯕ ꯑꯃꯅꯦ ꯊꯣꯡꯉꯦ ꯃꯣꯔꯣꯛ ꯃꯦꯠꯄ ꯉꯥꯔꯧ ꯑꯃꯒ ꯌꯥꯎꯔꯦ ꯏꯆ‌ꯦꯖꯨꯅꯦ ꯍꯧꯖꯤꯛ ꯋꯥ ꯉꯥꯡꯕꯁꯤ ꯅꯨꯡꯉꯥꯏꯇ꯭ꯔꯤꯕꯅꯤ ꯂꯣꯛꯁꯦ ꯈꯨꯕꯅ ꯈꯥꯡꯕ ꯉꯝꯗ꯭ꯔꯦ ꯋꯥꯖꯦ ꯉꯥꯡꯕꯖꯤꯗ ꯫
ꯍꯣꯏ ꯏꯆꯦ ꯏꯆꯦꯖꯨ ꯐꯖꯅ ꯄꯥꯕꯗꯣ ꯆꯥꯛ ꯄꯤꯖꯔꯒ ꯄꯣꯊꯥꯕꯤꯔꯝꯃꯣ ꯐꯖꯅ꯫ ꯐꯖꯅ ꯂꯩꯃꯤꯟꯅꯔꯝꯃꯣ ꯄꯥꯕꯒ ꯄꯨꯟꯅ ꯐꯖꯅ ꯑꯩꯖꯨ ꯁꯤꯗꯒꯤ ꯊꯨꯅ ꯂꯥꯛꯄ ꯌꯥꯅꯕ ꯇꯧꯔꯒꯦ ꯊꯤꯟꯕꯗꯤ ꯗꯨꯝ ꯑꯩ ꯇꯥꯃꯣꯗ ꯗꯨꯝ ꯊꯤꯜꯍꯂꯛꯑꯒꯦ ꯑꯥ ꯅꯅꯥꯎꯄꯥꯖꯨ ꯌꯧꯔꯛꯑꯅꯤ ꯀꯨꯏꯔꯔꯣꯢ ꯑꯩꯅ ꯈꯤꯇꯪ ꯉꯟꯕꯤꯔꯝꯃꯣꯅ ꯍꯥꯏꯈ꯭ꯔꯕꯅꯤ ꯊꯕꯛ ꯆꯠꯈꯤꯕꯗꯣ ꯑꯗꯨꯝ ꯍꯂꯛꯑꯅꯤ ꯀꯨꯏꯔꯔꯣꯢ ꯑꯗꯨꯝ ꯏꯐꯦꯅ ꯐꯅꯕ ꯗꯨꯝ ꯌꯦꯡꯕꯤꯔꯝꯃꯣ ꯉꯍꯥꯛꯇꯤ꯫
ꯏꯃꯥ ꯄꯥꯕꯍꯣꯏꯅꯅꯦ ꯀꯌꯥꯝ ꯀꯟꯅ ꯉꯝꯗ꯭ꯔꯤꯅꯣ ꯈꯪꯗꯦꯅꯦ ꯍꯧꯖꯤꯛꯁꯦ ꯑꯏꯪ ꯑꯁꯥꯖꯦ ꯑꯥ ꯑꯣꯟꯅꯔꯛꯄꯁꯤꯒ ꯅꯨꯡꯁꯥ ꯑꯃꯨꯛ ꯁꯥꯅꯤ ꯅꯣꯡ ꯑꯃꯨꯛ ꯆꯨꯅꯤ ꯁꯤꯇꯧꯕꯁꯤꯅꯅꯦ ꯑꯍꯟ ꯂꯃꯟꯗ ꯂꯣꯏꯅ ꯅꯥꯅꯔꯕꯅꯤ ꯇꯧꯔꯤꯖꯦ ꯏꯃꯥꯍꯣꯏꯗꯤ ꯑꯍꯜ ꯂꯩꯅ ꯑꯣꯏꯔꯤꯔ ꯅꯠꯇ꯭ꯔꯒꯅ ꯂꯥꯏꯍꯧ ꯅꯨꯡꯍꯧ ꯇꯧꯗꯅ ꯈꯣꯠꯇꯅ ꯇꯧꯔꯤꯔ ꯀꯝꯗꯧꯔꯤꯅꯣ ꯈꯪꯗꯦ ꯈꯪꯗꯦ ꯌꯥꯝꯅ ꯅꯥꯅꯩ ꯑꯉꯥꯡꯁꯤꯡꯁꯨꯅꯦ ꯑꯩ ꯏꯆꯥꯅꯨꯎꯤ ꯑꯇꯣꯝꯕꯤꯗꯣ ꯗꯨꯖꯨꯅꯦ ꯅꯥꯗꯅꯅꯦ ꯉꯁꯤꯖꯦ ꯏꯆꯦꯅꯅꯦ ꯄꯨꯈꯠꯂꯨꯔꯦ ꯍꯦꯜ ꯁꯦ ꯑꯥ ꯀꯩꯅꯣꯗ ꯑꯥ ꯂꯥꯏꯌꯦꯡꯁꯪꯗ ꯈꯨꯟꯒꯤ ꯂꯥꯏꯌꯦꯡꯁꯪꯗ ꯄꯨꯈꯠꯂꯨꯔꯦ ꯑꯥ ꯃꯣꯏꯒꯤꯅꯦ ꯂꯥꯏꯌꯦꯡꯁꯪꯗ ꯄꯤꯒꯗꯕꯗꯣ ꯂꯩꯍꯜꯂꯦ ꯈꯨꯟꯒꯪꯗ ꯇꯧꯕꯅꯤꯅ ꯌꯦꯡꯖꯟꯕꯤꯗ꯭ꯔꯕꯅꯤꯅ ꯈꯨꯟꯁꯤꯗ ꯄꯨꯔꯛꯄꯁꯤꯡꯗꯨ ꯃꯣꯏꯅ ꯂꯣꯏꯅ ꯆꯥꯗꯅ ꯊꯛꯇꯅ ꯇꯧꯗꯅ ꯂꯩꯔꯦ ꯈꯨꯟꯒꯪꯒꯤꯗ ꯑꯗꯒꯤ ꯆꯥꯎꯠꯄꯗꯤ ꯀꯔꯤꯝ ꯇꯧꯗ꯭ꯔꯦ ꯗꯣꯛꯇꯔ ꯑꯥ ꯑꯅꯥ ꯂꯥꯏꯌꯦꯡꯕꯁꯤꯅꯅꯦ ꯂꯥꯛꯄꯤꯗ꯭ꯔꯦ ꯅꯣꯡꯃꯇꯅꯦ ꯃꯣꯏꯒꯤ ꯂꯥꯛꯀꯗꯕ ꯃꯇꯝꯖꯦ ꯆꯞ ꯆꯥꯅ ꯂꯥꯛꯄꯁꯦ ꯑꯃꯇ ꯌꯥꯎꯒꯤꯗ꯭ꯔꯕꯅꯤ ꯃꯣꯏ ꯇꯧꯔꯤꯖꯦ ꯂꯥꯛꯅꯤꯡꯉ ꯂꯥꯛꯀꯅꯤ ꯂꯥꯛꯅꯤꯡꯗ꯭ꯔꯥ ꯇꯣꯛꯀꯅꯤ ꯉꯁꯥꯏ ꯑꯉꯥꯡꯗꯣ ꯀꯌꯥ ꯋꯥꯅ ꯉꯥꯏ ꯎꯨꯡꯖꯦ ꯍꯦꯛꯅꯦ ꯑꯩꯅꯅꯦ ꯅꯣꯡ ꯐꯨꯡ ꯉꯥꯂꯛꯄꯗꯒꯤ ꯆꯠꯄꯗꯨꯅꯅꯦ ꯁꯟꯗꯤꯌꯥ ꯋꯥꯏꯔꯝꯗꯅꯦ ꯍꯂꯛꯏꯖꯦ ꯗꯣꯛꯇꯔꯖꯤꯡꯗꯣ ꯉꯥꯏꯅꯕ ꯍꯣꯠꯅꯕꯗ ꯌꯦꯡꯉꯣ ꯃꯣꯏ ꯇꯧꯔꯤꯖꯦ ꯈꯡꯗꯦꯕ ꯢꯆꯦꯖꯦ ꯀꯩꯅꯣꯇꯣ ꯌꯥꯃꯟꯕꯒꯤꯅꯦ ꯑꯅꯥꯕ ꯌꯥꯃꯟꯕꯒꯤ ꯏꯁꯥꯖꯦ ꯄꯡꯁꯥꯎꯗ ꯁꯥꯎꯅꯤꯡꯉꯤ ꯏꯁꯥꯅ ꯉꯝꯗꯕꯒ꯫
ꯑꯩꯖꯨ ꯅꯍꯥꯟ ꯗꯣ ꯑꯩꯒꯤ ꯑꯉꯥꯡ ꯑꯇꯣꯟꯕꯗꯣ ꯇꯤꯀꯥ ꯊꯥꯒꯦꯅ ꯂꯥꯏꯌꯦꯡꯁꯪꯗꯨꯗ ꯆꯠꯂꯨꯕꯅꯤ ꯀꯔꯥꯏꯗꯒꯤ ꯂꯥꯏꯌꯦꯡ ꯅꯕ ꯀꯟꯅꯥꯝ ꯂꯩꯍꯧꯗꯦ꯫ ꯑꯇꯇꯥꯏ ꯑꯣꯏꯅ ꯀꯣꯏꯆꯦꯟ ꯍꯦ ꯆꯦꯜꯍꯜꯂꯤ ꯍꯤꯗꯥꯛ ꯂꯥꯡꯊꯛꯁꯤꯅ ꯃꯔꯣꯟ ꯑꯃ ꯇꯥꯡꯉꯤꯕ ꯇꯥꯡꯉꯤꯕ ꯂꯣꯏꯔꯦ ꯏꯆꯦ ꯀꯔꯤꯗ ꯍꯥꯏꯔꯨꯅꯤ꯫ ꯍꯦꯟꯗꯤ ꯍꯦꯟꯃꯜꯂꯕꯅꯤ ꯁ꯭ꯔꯀꯥꯁꯤꯁꯨ꯫
ꯍꯦꯃꯜꯂꯦ ꯍꯦꯃꯜꯂꯦ ꯑꯩꯒꯤꯅꯦ ꯂꯩꯕꯗꯣ ꯍꯤꯗꯥꯛ ꯂꯩꯕꯗꯣ ꯑꯗꯨꯗꯅꯦ ꯏꯆꯦꯒꯤ ꯂꯩꯔꯝꯕ ꯏꯆꯦꯅ ꯐꯤ ꯁꯥꯔꯒ ꯇꯨꯡꯖꯟꯕ ꯄꯩꯁꯥꯁꯤꯡꯁꯦ ꯂꯣꯏꯅ ꯆꯠꯈ꯭ꯔꯕꯅꯤꯗꯣ ꯏꯆꯥꯁꯤꯃꯨꯛ ꯅꯥꯁꯤꯜꯂꯦ ꯌꯦꯡꯉꯨ ꯑꯗꯨꯗ ꯐꯅꯌꯥꯝ ꯆꯠꯈ꯭ꯔꯦꯕ꯫
ꯐꯤ ꯍꯥꯏꯔꯒ ꯢꯆꯦ ꯍꯧꯖꯤꯛ ꯀꯔꯤ ꯐꯤ ꯁꯥꯔꯤꯒꯦ꯫
ꯗꯨꯒ ꯃꯃꯜꯅ ꯀꯌꯥ ꯀꯌꯥ ꯄꯤꯔꯤꯅꯣ ꯍꯩꯖꯤꯛ ꯔꯥꯅꯤꯁꯦ ꯀꯌꯥ ꯀꯌꯥ ꯑꯣꯢꯅ ꯂꯩꯔꯤꯒꯦ ꯃꯔꯥꯛ ꯇꯥꯏꯕ ꯇꯥꯢ ꯗꯕ ꯃꯅꯥꯎ ꯑꯆꯧꯕꯁꯤꯡꯁꯦ꯫
ꯅꯥꯝ ꯃꯤꯅ ꯀꯌꯥ ꯍꯥꯏꯔꯤꯕ ꯕꯣ꯭ꯔꯗꯔꯖꯦ ꯃꯤꯅ ꯀꯌꯥ ꯍꯥꯏꯔꯤꯕ
ꯑꯩꯗꯤꯅꯦ ꯃꯔꯥꯛ ꯇꯥꯏꯕꯤ ꯇꯥꯏꯗꯕꯁꯦ ꯄꯩꯁꯥꯁꯦ ꯁꯤꯃ ꯄꯤꯒꯅꯤ ꯍꯥꯏꯕ ꯑꯀꯛꯅꯕ ꯃꯃꯜ ꯂꯩꯇꯦ ꯑ ꯂꯩ ꯈꯔ ꯐꯖꯔꯒꯅꯅꯦ ꯑꯗꯨꯝ ꯍꯣꯡꯉꯦ ꯂꯩꯈꯔ ꯊꯤꯔꯕ ꯇꯥꯡꯉꯦ ꯑꯗꯒꯤꯗꯤꯅꯦ ꯔꯥꯅꯤ ꯂꯩꯕꯁꯦ ꯌꯥꯝꯅ ꯂꯨꯏ ꯈꯪꯗꯕ ꯃꯤꯅ ꯂꯩꯔꯗꯤꯅꯦ ꯄꯩꯁꯥꯁꯦ ꯍꯦꯛꯇ ꯌꯣꯟꯖꯟꯂꯤ ꯀꯩꯊꯦꯜꯗꯒ ꯌꯣꯟꯂꯤꯗꯨꯗꯤ ꯅꯦ ꯌꯥꯝꯅ ꯇꯥꯡꯕꯅꯤ ꯂꯩ ꯂꯩꯒꯤꯅꯦ ꯄꯈꯥ ꯌꯥꯝꯅ ꯄꯣꯟꯂꯦ ꯅꯪꯅ ꯑꯗꯨ ꯍꯪꯂꯛꯏ ꯗꯨꯕꯨ ꯏꯃꯥꯒꯤ ꯑꯃ ꯄꯤꯕꯤꯒꯦ ꯍꯥꯏꯔꯅꯦ ꯏꯃꯥꯗꯣ ꯀꯩꯑꯣꯏꯅ ꯉꯝꯗ꯭ꯔꯤꯅꯣ ꯄꯥꯕꯗꯨꯅ ꯀꯩ ꯑꯣꯏꯅ ꯉꯝꯈ꯭ꯔꯤꯅꯣ ꯈꯔ ꯐꯔꯕꯣ
ꯑ ꯕꯗꯤ ꯑꯩꯒꯤ ꯏꯕꯨꯡꯗꯨ ꯎꯡ ꯑ ꯀꯩꯅꯣꯒꯤ ꯏꯅꯝꯃꯒꯤ ꯃꯄꯥꯝꯗ ꯑ ꯉꯥꯡ ꯅꯕꯗꯨꯒꯤ ꯆꯠꯈꯤꯕꯅꯤꯗ ꯏꯃꯥꯁꯤꯅ ꯃꯁꯥꯁ ꯑꯦ ꯍꯟ ꯑꯍꯜ ꯑꯣꯏꯔꯛ ꯄꯒꯤ ꯄꯪꯁꯣꯟꯗ ꯁꯣꯟꯕꯤ ꯗ ꯃꯁꯥꯒꯤ ꯊꯃꯣꯏꯅꯒ ꯈꯔ ꯄꯤꯛꯆꯔꯦꯗꯣ ꯃꯤ ꯍꯥꯏꯁꯦ ꯃꯤ ꯍꯦꯛ ꯊꯥꯗꯣꯛꯄꯗ ꯃꯊꯟꯇ ꯋꯥꯈꯜꯖꯦ ꯖꯥꯠ ꯖꯥꯠ ꯈꯟꯖꯟꯂ ꯒ ꯑ ꯌꯧꯗꯧꯔꯤꯕ ꯃꯥꯅ ꯇꯧꯔꯤꯁꯦ ꯑꯁꯤꯗꯅꯦ ꯃꯊꯟꯇ ꯍꯦꯛ ꯊꯥꯗꯣꯛꯑꯝ ꯃꯕ ꯁꯨ ꯅꯨꯡꯉꯥꯏꯇ꯭ꯔꯕ ꯀꯔꯥꯏꯗꯒꯤꯅꯣꯗ ꯃꯣꯏ ꯃ ꯇꯝꯅꯕꯨ ꯔꯥꯅꯤ ꯏꯟꯕ ꯃꯇꯝꯂꯅꯦ ꯃꯣꯏꯕꯣ ꯃꯣꯏꯗꯤ ꯋꯥꯡꯈꯩ ꯅꯠꯇ꯭ꯔꯣ ꯔꯥꯅꯤ ꯍꯥꯏꯁꯤꯗꯤ ꯑꯩꯈꯣꯏ ꯒꯨꯝꯕꯅ ꯏꯟꯒꯗꯕ ꯅꯠꯇ꯭ꯔꯣ ꯑꯗꯨꯅꯤꯁꯦ ꯑꯗꯨ ꯏ ꯆꯦ ꯍꯥꯏꯁꯨ ꯍꯥꯏꯕꯅꯤ ꯑꯝꯇ ꯉꯁꯤ ꯗꯤ ꯍꯥꯏꯐꯦꯠꯇ ꯏꯃꯨꯡꯗꯣ ꯑꯝꯇ ꯌꯦꯡꯁꯟ ꯕꯤꯔꯝꯃꯣ ꯅꯅꯥꯎ ꯄꯥꯁꯨ ꯂꯥꯛ ꯑꯅꯤ ꯌꯧꯔꯛ ꯑꯅꯤ ꯀꯨꯏꯔꯔꯣꯏ ꯊꯕꯛ ꯍ ꯍꯟꯂꯛꯑꯦ ꯍꯥꯏꯈ꯭ꯔ ꯕꯅꯦ ꯑꯗꯨꯒ ꯆꯥꯛ ꯍꯦꯟꯖꯥꯡ ꯗꯨꯁꯨ ꯐꯖꯅ ꯑꯝꯇ ꯇꯧꯔꯒ ꯕꯖꯤꯒ ꯏꯆꯦ ꯒꯁꯨ ꯆꯥꯊꯣꯛ ꯑꯃꯃꯣ ꯑꯩ ꯁꯣꯝꯗꯒꯤ ꯏꯆꯦꯗꯤ ꯌꯥꯝ ꯆꯥꯔꯨꯔꯅꯣ ꯑꯩ ꯍꯦꯟꯖꯥꯡ ꯑꯍꯥꯎꯕ ꯄꯨꯔꯛ ꯑꯒꯦ ꯑꯗꯨꯒ ꯄꯨꯟꯅ ꯆꯥꯃꯤꯟ ꯅꯔꯁꯦ ꯑꯗꯨꯗꯤ ꯑꯩ ꯑꯁꯣꯝꯗꯁꯨ ꯊꯕꯛ ꯅꯨꯡꯕꯛ ꯈꯤꯇ ꯂꯣꯏꯁꯟ ꯂꯨꯈꯤꯒꯦ ꯏ
ꯍꯣꯍꯣꯏ ꯏꯕꯦꯝꯃ ꯐꯖꯅ ꯍꯟꯂꯛ ꯎꯀꯣ ꯏꯃꯥ ꯄꯥꯕ ꯒꯤꯁꯨꯅꯦ ꯁꯦꯕꯗꯣ ꯐꯖꯅ ꯇꯣꯕꯤꯔꯝꯃꯨ ꯑꯗꯨꯒꯅꯦ ꯐꯖꯅ ꯌꯨꯝꯗ ꯂꯥꯛꯅꯕꯇꯧ ꯅꯪꯒꯤ ꯇꯥꯃꫭ ꯅꯅꯥꯎ ꯏꯅꯥꯎ ꯄꯥꯗꯨꯁꯨꯅꯦ ꯁꯨꯝꯅꯦ ꯍꯥꯏꯖꯟꯂꯛ ꯑꯗꯤꯅꯦ ꯋꯥꯔꯧꯔꯛ ꯀꯅꯤ ꯑꯗꯩ ꯒꯤ ꯑꯉꯥꯡ ꯅꯨꯄꯤꯗꯣ ꯐꯖꯅ ꯁꯦꯅꯔꯒ ꯂꯩꯌꯨ ꯑ ꯀꯩꯅꯣ ꯇꯧꯔꯛ ꯀꯅꯨꯀꯣ ꯊꯦꯡꯖꯟ ꯂꯛꯀꯅꯨꯀꯣ ꯍꯟꯂꯛꯑꯣ ꯍꯟꯂꯛꯑꯣ ꯍꯟꯂꯛꯅꯕ ꯇꯧꯔꯣ ꯊꯝꯃꯣ ꯊꯝꯃꯣ
ꯍꯣꯍꯣꯏ ꯏꯆꯦ ꯊꯝꯃꯦ